ꯅꯨꯡꯉꯥꯏꯔꯤꯕꯣ ꯀꯨꯏꯔꯦ ꯄꯥꯎ ꯐꯥꯎꯅꯗꯕ ꯉꯁꯤꯁꯤꯕꯨ ꯀꯩ ꯂꯩꯔꯒꯦ ꯀꯣꯜ ꯇꯧꯔꯛꯏꯁꯤꯕꯣ
ꯅꯪ ꯅꯤꯖ ꯉꯛꯇꯅ ꯀꯣꯜ ꯇꯧꯔꯛꯏꯅꯤꯅꯦ ꯀꯃꯥꯏ ꯀꯃꯥꯏ ꯇꯧꯔꯤꯒꯦ ꯅꯪꯁꯨ
ꯑꯩꯁꯨ ꯑꯁꯨꯨꯅ ꯅꯨꯡꯉꯥꯏꯔꯤꯌꯦ ꯑꯗꯨꯝ ꯊꯕꯛ ꯆꯠꯂꯤ ꯑꯗꯒꯤꯗꯤ ꯅꯪꯁꯨ ꯆꯠꯂꯤꯕ ꯅꯠꯇ꯭ꯔꯣ
ꯆꯠꯂꯤꯌꯦ ꯆꯠꯂꯤꯌꯦ ꯑꯗꯨꯝ ꯆꯥꯡ ꯅꯥꯏꯅ ꯑꯅꯥ ꯑꯌꯦꯛ ꯌꯥꯎꯗꯕ ꯅꯠꯇ꯭ꯔꯣ ꯅꯣꯏꯗꯤ
ꯇꯧꯗꯕ ꯅꯠꯇ꯭ꯔꯣ
ꯑꯣ ꯑꯩꯈꯣꯏ ꯏꯃꯥꯗꯣ ꯈꯔ ꯍꯟꯗꯛ ꯃꯁꯥ ꯅꯨꯡꯉꯥꯏꯇꯦ ꯈꯣꯠꯇꯦꯅ ꯇꯧꯔꯤ ꯇꯥꯡ ꯇꯥꯡ ꯆꯤꯛꯄꯤ ꯈꯣꯠꯄꯤ ꯈꯔ ꯇꯧꯏꯅꯦ
ꯏꯍꯦ ꯍꯤꯗꯥꯛ ꯀꯩꯀꯥꯗꯤ ꯀꯔꯤꯝ ꯆꯥꯗ꯭ꯔꯕꯣ ꯀꯩꯅꯣ ꯗꯣꯛꯇꯔꯒꯗꯤ ꯌꯦꯡꯗꯕ꯭ꯔꯣ ꯆꯠꯇꯕ꯭ꯔꯣ ꯆꯦꯛꯀꯞ ꯀꯩꯀꯥ
ꯆꯠꯂꯦ ꯗꯣꯛꯇꯔꯒꯤ ꯍꯤꯗꯥꯛ ꯀꯩꯀꯥ ꯈꯔ ꯆꯥꯏꯅꯦ ꯑꯗꯣ ꯈꯪꯗꯦ ꯐꯒꯠꯂꯨ ꯏꯌꯥ ꯌꯥꯗꯦ ꯃꯁꯥꯁꯦ
ꯏꯍꯦꯍ ꯍꯤꯗꯥꯛꯁꯤꯕꯨ ꯀꯩꯅꯣꯅꯦ ꯗꯣꯛꯇꯔꯗꯨ ꯍꯥꯏꯕꯗꯤ ꯃꯥꯅ ꯆꯥꯟꯅꯗ꯭ꯔꯕ ꯖꯥꯠꯂꯥ ꯍꯤꯗꯥꯛ ꯄꯤꯔꯛꯏ ꯊꯥꯔꯛꯏꯕꯗꯨꯕꯣ
ꯑꯩꯈꯣꯏꯒꯤ ꯊꯥꯏꯅꯒꯤ ꯍꯤꯗꯥꯛ ꯀꯔꯤ ꯀꯔꯥꯒꯨꯝꯕꯗꯨ ꯈꯔ ꯑꯃꯨꯛ ꯌꯦꯡꯉꯗ꯭ꯔꯥ ꯈꯪꯗꯦ ꯇꯧꯔꯤꯁꯦꯕꯥꯏꯕ ꯃꯥꯏꯕ ꯃꯥꯏꯕꯤꯒꯤꯗ ꯆꯠꯂꯒ ꯑꯃꯨꯛ ꯌꯦꯡꯉꯁꯤꯔ ꯈꯪꯗꯦ ꯇꯧꯔꯤꯁꯦ
ꯍꯣꯏꯌꯦ ꯑꯗꯨꯁꯨ ꯀꯩꯁꯨ ꯀꯥꯏꯗꯦ ꯗꯣꯛꯇꯔꯒꯤꯗꯣ ꯍꯣꯏ ꯗꯣꯛꯇꯔꯒꯤꯗꯨꯁꯨ ꯁꯥꯊꯩꯕꯕꯨꯗꯤ ꯌꯥꯗꯦꯕꯣ ꯑꯩꯈꯣꯏꯒꯤ ꯍꯥꯟꯅꯗꯒꯤ ꯂꯩꯔꯛꯏꯕ ꯑꯗꯨꯝ ꯁꯦꯝ ꯁꯥꯔꯒ ꯇꯧꯕ ꯍꯤꯗꯥꯛꯁꯤꯁꯨ ꯀꯩꯁꯨ ꯐꯠꯇꯦ ꯍꯥꯏꯕꯁꯨ ꯌꯥꯔꯣꯏꯗꯣ ꯁꯤ ꯃꯌꯥꯝ ꯑꯗꯨ ꯍꯥꯏꯐꯦꯠꯁꯨ ꯌꯦꯡꯊꯣꯛꯀꯦꯁꯨ ꯌꯦꯡꯊꯣꯛꯆꯨ ꯍꯥꯏꯗꯤ ꯀꯩꯀꯩꯅꯣ ꯃꯣꯏꯅ ꯊꯥꯔꯛꯄ ꯍꯤꯗꯥꯛꯇꯨꯁꯨ ꯑꯗꯨꯝ ꯐꯕ ꯐꯅꯕ ꯌꯥꯎꯅꯕꯅꯦ ꯃꯤ ꯐꯅꯈꯤꯕꯁꯨ ꯃꯌꯥꯝ ꯌꯥꯎꯈ꯭ꯔꯕꯗꯨꯅꯤ ꯅꯪ ꯍꯥꯡꯗꯣꯛꯀꯦꯁꯨ ꯍꯥꯡꯗꯣꯛꯎꯁꯨ ꯏꯃꯥꯒ ꯆꯠꯂꯒ
ꯃꯥꯅꯦ ꯃꯥꯅꯦ ꯍꯥꯏꯐꯦꯠ ꯌꯦꯡꯉꯨꯒꯦ ꯑꯗꯨꯒꯨꯝꯕꯁꯨ ꯑꯗꯨꯒ ꯁꯨꯝ ꯊꯥꯏꯅꯒꯤ ꯍꯤꯗꯥꯛꯀꯨꯝꯕꯁꯦ ꯍꯦꯟꯅꯁꯨ ꯀꯥꯟꯅꯩ ꯍꯥꯏꯅꯁꯨ ꯇꯥꯏꯗ ꯍꯥꯏꯗꯤ ꯎ ꯑꯇꯣꯞ ꯑꯇꯣꯞꯄꯗ ꯐꯠꯇꯕ ꯀꯔꯤ ꯀꯔꯥ ꯑꯗꯨꯒꯨꯝꯕ ꯄꯥꯛꯅ ꯌꯥꯎꯗꯦ ꯈꯣꯠꯇꯦꯅ ꯍꯥꯏꯅ ꯍꯧꯖꯤꯛꯀꯥꯟꯒꯤ ꯍꯤꯗꯥꯛ ꯁꯤꯡꯅ ꯃꯔꯣꯜ ꯑꯃ ꯀꯔꯤ ꯆꯥꯔꯒ ꯑꯇꯣꯞꯄꯗ ꯁꯣꯛꯏꯒ ꯈꯣꯠꯂꯤꯒ ꯌꯥꯝ ꯇꯧꯋꯤꯗꯅ ꯑꯇꯣꯞꯄ ꯀꯩꯅꯣꯒꯤ ꯁꯔꯨꯒꯤ ꯆꯥꯔꯒ ꯀꯤꯠꯅꯤꯗ ꯁꯣꯛꯏ ꯅꯠꯇ꯭ꯔꯒ ꯀꯩꯗ ꯑꯇꯩꯗ ꯁꯣꯛꯏ ꯈꯣꯠꯂꯤꯅ ꯌꯥꯝ ꯇꯧꯅꯗꯥꯏꯅꯦ ꯑꯗꯣ ꯑꯗꯨꯒꯨꯝꯕꯗ ꯑꯗꯣ ꯑꯩꯗꯤ ꯇꯜꯂꯦꯅ ꯇꯧꯕꯅꯦ ꯑꯗꯨꯗꯨꯅ ꯊꯥꯏꯅꯒꯤ ꯍꯤꯗꯥꯛꯀꯨꯝꯕ ꯃꯥꯏꯕ ꯃꯥꯏꯕꯤꯅ ꯁꯦꯝꯃꯛꯄ ꯍꯤꯗꯥꯛ ꯒꯨꯝꯕꯗꯨꯅ ꯍꯦꯟꯅ ꯐꯔꯕ ꯈꯪꯗꯦꯗ ꯇꯧꯔꯤꯁꯦ
ꯃꯥꯅꯦ ꯃꯥꯅꯦ ꯑꯁ ꯍꯧꯖꯤꯛꯀꯤ ꯑꯅꯧ ꯑꯅꯧꯕ ꯍꯧꯖꯤꯛꯇꯤ ꯀꯗꯥꯏꯗꯒꯤ ꯀꯣꯛ ꯆꯤꯛꯄ ꯃꯤꯠ ꯅꯥꯕ ꯈꯣꯡ ꯆꯤꯛꯄ ꯈꯨꯠ ꯆꯤꯛꯄ ꯑꯗꯒꯤꯗꯤ ꯑꯃ ꯅꯥꯕꯒꯤꯁꯨ ꯍꯥꯏꯕꯗꯤ ꯈꯣꯡ ꯍꯥꯝꯊꯕꯒꯤꯁꯨ ꯑꯗꯩ ꯃꯈꯜ ꯃꯈꯜ ꯈꯤꯇꯪ ꯃꯆꯥ ꯑꯃ ꯅꯥꯕꯒꯤꯁꯨ ꯍꯤꯗꯥꯛꯁꯦ ꯂꯣꯏ ꯊꯣꯛꯑꯕꯅꯤꯗꯣ ꯆꯥꯎꯈꯠꯂꯛꯑꯕꯅꯤꯅ ꯑꯗꯒꯤꯗꯤ ꯑꯩꯈꯣꯏꯒꯤ ꯂꯧꯁꯤꯡꯒꯤ ꯑꯗꯒꯤꯗꯤ ꯂꯥꯏꯔꯤꯛ ꯂꯥꯏꯁꯨ ꯃꯌꯥꯝ ꯇꯝꯃꯛꯑꯕꯅꯤꯅ ꯍꯦꯛꯇ ꯑꯅꯧ ꯑꯅꯧꯕ ꯃꯈꯜ ꯃꯈꯜ ꯃꯌꯥꯝꯁꯤ ꯊꯣꯛꯂꯛꯏꯅꯤ ꯁꯤꯁꯨ ꯑꯃꯔꯣꯝꯗꯕꯨꯗꯤ ꯐꯕ ꯍꯥꯏꯕꯗꯤ ꯈꯨꯗꯛꯀꯤ ꯉꯥꯏꯍꯥꯛꯇꯪꯒꯤ ꯅꯥꯕꯗ ꯑꯗꯒꯤꯗꯤ ꯈꯤꯇꯪ ꯆꯤꯛꯄ ꯈꯣꯠꯄ ꯐꯅꯕꯗ ꯁꯤ ꯃꯌꯥꯝꯁꯤ ꯊꯣꯛꯂꯛꯏꯕ ꯑꯅꯧꯕꯁꯤꯅꯕꯨꯗꯤ ꯌꯥꯝ ꯐꯕꯗꯨꯕꯨꯗꯤ ꯑꯣꯏꯕ ꯑꯗꯨꯕꯨ ꯅꯪꯅ ꯍꯧꯖꯤꯛꯇ ꯍꯥꯏꯔꯤꯗꯨꯅꯤ ꯇꯨꯡꯗ ꯀꯩꯗ ꯍꯦꯛꯇ ꯃꯥꯒꯤ ꯑꯣꯏꯕ ꯍꯧꯖꯤꯛ ꯆꯥꯈ꯭ꯔꯒ ꯇꯨꯡꯗ ꯀꯥꯏꯔꯛꯀꯗꯧꯕ ꯑ ꯒꯤꯗꯤ ꯑ ꯂꯩꯗꯅ ꯅꯪꯅ ꯍꯧꯖꯤꯛꯀꯤ ꯍꯥꯏꯕꯗꯣ ꯌꯥꯒꯤ ꯆꯥꯔꯒ ꯈꯨꯠꯀꯤ ꯍꯦꯛꯇ ꯈꯨꯠꯀꯤ ꯃꯊꯪ ꯍꯌꯦꯡꯋꯥꯏ ꯇꯨꯡꯗ ꯅꯥꯔꯛꯄꯒꯨꯝꯕ ꯑꯁꯤ ꯃꯌꯥꯝꯁꯤꯗꯁꯨꯅꯤꯅꯦ ꯍꯧꯖꯤꯛꯀꯤ ꯑꯅꯧ ꯑꯅꯧꯕ ꯊꯣꯛꯂꯛꯏꯕ ꯍꯤꯗꯥꯛ ꯃꯌꯥꯝꯁꯤꯒꯤ ꯃꯥꯡꯖꯕ ꯍꯥꯏꯔꯒꯗꯤ ꯑꯁꯤ ꯑꯣꯏ ꯑꯗꯨꯏꯅꯤ ꯉꯥꯏꯍꯥꯛ ꯉꯥꯏꯍꯥꯛꯀꯤ ꯑꯩꯒꯤ ꯀꯣꯛ ꯆꯤꯛꯅꯕꯒꯤ ꯑꯗꯒꯤꯗꯤ ꯃꯤꯠ ꯆꯤꯛꯅꯕꯒꯤ ꯍꯥꯏꯗꯅ ꯒꯨꯂꯤ ꯑꯃꯃꯝꯗꯤ ꯆꯥꯔꯤꯕ ꯑꯗꯨꯕꯨ ꯁꯤꯒꯤ ꯆꯥꯔꯤꯕꯁꯤꯅ ꯍꯌꯦꯡ ꯇꯨꯡꯗ ꯆꯥꯛꯈꯥꯎꯗ ꯑꯣꯏꯔꯣ ꯑꯗꯩꯗꯤ ꯀꯩ ꯀꯩꯅꯣ ꯍꯦꯛꯇ ꯃꯌꯥꯝ ꯁꯣꯛꯂꯛꯏꯁꯤꯅꯤ
ꯃꯥꯅꯦ ꯃꯥꯅꯦ ꯑꯗꯣ ꯑꯩꯁꯦ ꯍꯟꯗꯛꯁꯦ ꯃꯇꯝ ꯈꯔꯒꯤ ꯃꯃꯥꯡꯗ ꯑꯩꯁꯦ ꯂꯣꯛ ꯊꯨꯡꯗꯅ ꯍꯦꯛꯇ ꯅꯥꯗꯅ ꯇꯧꯔꯝꯃꯦꯕ ꯑꯗꯣ ꯑꯩ ꯍꯟꯗꯛꯇꯤ ꯒꯨꯂꯤꯁꯦ ꯆꯥꯔꯔꯣꯏꯒꯦꯅ ꯈꯜꯂ ꯆꯥꯗ꯭ꯔꯕꯅꯦ ꯀꯤꯖꯗꯅ ꯑꯣ ꯍꯦꯛꯇ ꯑꯩꯁꯦ ꯅꯥꯁꯨ ꯅꯥꯒꯜꯂꯦ ꯑꯗꯨ ꯃꯔꯛꯇꯨꯗ ꯑꯗꯣ ꯑꯩꯅ ꯒꯨꯂꯤꯗ ꯆꯥꯃꯟꯗꯅ ꯆꯥꯔꯔꯔꯤꯒꯦꯅ ꯈꯜꯂ ꯆꯥꯗ꯭ꯔꯦ ꯑꯗꯨꯗꯨꯒꯅꯦ ꯑ ꯄꯨꯡꯈꯥꯡꯒꯗꯣ ꯑꯩꯁꯦ ꯈꯔ ꯄꯥꯜꯂꯦ ꯌꯨꯝꯗ ꯈꯔ ꯑꯗꯣ ꯑꯩꯅ ꯍꯦꯛꯑꯒ ꯃꯔꯨ ꯃꯉꯥꯃꯨꯛ ꯆꯥꯥꯁꯜꯂꯦ ꯑꯗꯣ ꯊꯪꯅ ꯊꯪꯅꯅ ꯅꯨꯃꯤꯠ ꯅꯤꯅꯤ ꯆꯥꯕꯗꯒꯤ ꯍꯦꯛꯇ ꯁ꯭ꯋꯥꯏ ꯂꯧꯥꯎꯅ ꯐꯈꯤꯕꯩ ꯋꯥꯅꯤꯗ
ꯃꯥꯅꯦ ꯃꯥꯅꯦ ꯑꯩꯈꯣꯏꯁꯦ ꯇꯁꯦꯡꯅꯃꯛꯀꯤꯗꯤꯅꯦ ꯍꯥꯏꯗꯤ ꯆꯥꯗꯕ ꯌꯥꯗꯕ ꯑꯗꯒꯤꯗꯤ ꯁꯨꯡꯌꯥꯃꯛ ꯌꯥꯗ꯭ꯔꯕ ꯃꯇꯝꯗ ꯍꯥꯏꯗꯤ ꯁꯨꯡꯌꯥꯃꯛ ꯌꯥꯗ꯭ꯔꯕ ꯃꯇꯝꯗ ꯍꯣꯏ ꯆꯥꯕꯕꯨꯗꯤ ꯐꯠꯇꯦꯀꯣ ꯑꯗꯨꯕꯨ ꯆꯥꯗ꯭ꯔꯁꯨ ꯌꯥꯕ ꯑꯗꯒꯤꯗꯤ ꯌꯨꯝꯗ ꯀꯩꯗ ꯄꯥꯜꯂꯤꯕ ꯅꯪꯅ ꯍꯥꯏꯕꯗꯨꯅꯤ ꯂꯩꯕꯨꯡ ꯈꯉꯥ ꯂꯩꯅꯨꯡꯣꯡꯃꯪꯈꯥ ꯍꯥꯏꯕꯗꯤ ꯇꯁꯦꯡꯅ ꯐꯔꯦ ꯍꯥꯏꯅ ꯈꯪꯅꯕ ꯄꯥꯝꯕꯤ ꯃꯌꯥꯝꯁꯨ ꯂꯩꯔꯤꯗꯅ ꯑꯁꯤ ꯃꯌꯥꯝꯁꯤ ꯍꯥꯏꯕꯗꯤ ꯍꯤꯗꯥꯛꯇ ꯂꯣꯏꯃꯛ ꯍꯥꯏꯗꯤ ꯃꯇꯦꯡ ꯂꯧꯗ꯭ꯔꯒꯁꯨ ꯑꯁꯤꯗ ꯍꯣꯏ ꯍꯦꯟꯖꯜꯂꯛꯇ꯭ꯔꯤꯉꯩꯗ ꯇꯧꯍꯧꯒꯗꯕ ꯂꯧꯗꯕ ꯊꯧꯗꯥꯡ ꯑꯩꯈꯒꯤ ꯑꯣꯏꯕ ꯍꯤꯗ ꯀꯩ ꯗꯣꯛꯔꯗ ꯆꯑꯞ ꯆꯠꯍꯧꯗꯕꯁꯨ ꯌꯥꯗꯦ ꯑꯗꯨꯕꯨ ꯌꯥꯝ ꯀꯥ ꯍꯦꯟꯅ ꯅꯥꯗꯕ ꯃꯇꯝ ꯑꯗꯒꯤꯗꯤ ꯀꯩ ꯌꯥꯝꯅ ꯍꯦꯟꯖꯤꯟꯗꯕ ꯑꯗꯨꯒ ꯍꯤꯗꯥꯛ ꯆꯥꯗ꯭ꯔꯁꯨ ꯌꯥꯕ ꯃꯐꯝ ꯃꯇꯝꯗꯗꯤ ꯑꯩꯈꯣꯏꯒꯤ ꯉꯁꯥꯏꯒꯤ ꯅꯣꯡꯃꯪꯈꯥꯒꯨꯝꯕ ꯑ ꯂꯩꯕꯨꯝ ꯈꯥꯉꯥꯒꯨꯝꯕꯁꯦ ꯁꯤꯖꯤꯟꯅꯕ ꯑꯗꯩꯗꯤ ꯑꯩꯈꯣꯏꯅ ꯊꯥꯏꯅ ꯑꯃ ꯅꯨꯡꯁꯤ ꯍꯤꯗꯥꯛ ꯑꯗꯩꯗꯤ ꯁꯤꯡ ꯑꯗꯒꯤꯗꯤ ꯈꯣꯍꯤ ꯁꯨꯒꯥꯏꯔꯒ ꯊꯛꯂꯛꯄꯗꯣ ꯑꯗꯨ ꯑꯩꯈꯣꯏ ꯊꯥꯏꯅ ꯏꯃꯥ ꯍꯣꯏꯅ ꯆꯥꯃ ꯆ ꯑꯅꯤ ꯑꯍꯨꯝꯗꯪ ꯄꯤꯊꯛꯄꯗ ꯍꯣꯏ ꯑꯗꯨ ꯆꯥꯎꯔꯛꯕ ꯃꯇꯝꯗꯕꯨꯗꯤ ꯈꯔ ꯍꯦꯟꯅ ꯀꯩꯅꯣ ꯇꯧꯗꯦꯀꯣ ꯑꯗꯨ ꯑꯣꯏꯔꯒꯁꯨ ꯑꯗꯨ ꯊꯛꯄꯗꯁꯨ ꯈꯅꯥꯎ ꯅꯥꯕ ꯑꯗꯒꯤꯗꯤ ꯂꯣꯛ ꯈꯨꯕ ꯈꯣꯠꯄ ꯍꯟꯅꯔꯤꯗꯨꯅꯦ ꯑꯗꯨꯗꯨꯅ ꯑꯩꯈꯣꯏꯁꯤ ꯇꯉꯥꯏ ꯐꯗ꯭ꯔꯕ ꯍꯥꯏꯗꯤ ꯇꯉꯥꯏ ꯐꯗ꯭ꯔꯕ ꯑꯗꯨꯕꯨꯗꯤ ꯍꯥꯏꯕ ꯌꯥꯗꯦ ꯑꯗꯨꯕꯨ ꯆꯥꯗ꯭ꯔꯁꯨ ꯌꯥꯕ ꯃꯇꯝꯗꯗꯤ ꯁꯤꯒꯨꯝꯕ ꯌꯨꯝꯗ ꯀꯩꯗ ꯁꯦꯝꯃꯒ ꯐꯩꯌꯦ ꯈꯪꯕ ꯗꯣꯛꯇꯔꯅꯁꯨ ꯑꯗꯨꯝ ꯍꯥꯏꯔꯤꯗꯨꯅꯤ ꯅꯣꯡꯃꯪꯈꯥꯒꯨꯝꯕꯁꯤꯗꯤ ꯐꯩ ꯈꯣꯠꯂꯤ ꯅꯣꯡꯃꯪꯈꯥꯅ ꯏꯔꯨꯖꯊꯣꯛꯄꯗ ꯃꯤ ꯅꯥꯕ ꯐꯅꯩꯌꯦꯅ ꯍꯥꯏꯅꯔꯤꯗꯨꯅꯤ ꯑꯗꯨ ꯇꯁꯦꯡꯅꯃꯛꯁꯨ ꯐꯩ ꯍꯥꯏꯕ ꯑꯩꯁꯨ ꯅꯍꯥꯟꯃꯨꯛꯇ ꯏꯁꯥ ꯁꯥꯒꯠꯄ ꯏꯁꯥ ꯉ ꯃꯇꯝ ꯑꯗ ꯏꯁꯥ ꯇꯦꯛꯈꯠꯂꯤ ꯅꯣꯡꯃꯪꯈꯥꯅ ꯂꯨꯖꯕ ꯃꯇꯝꯗ ꯌꯥꯝ ꯏꯁꯥꯁꯨ ꯇꯦꯛꯈꯠꯂꯤ ꯁꯤꯒꯨꯝꯕ ꯍꯥꯏꯕꯗꯤ ꯌꯨꯝꯗ ꯀꯩꯗ ꯊꯥꯏꯅꯗꯒꯤ ꯀꯩꯗꯒꯤ ꯑꯍꯜ ꯂꯃꯟꯁꯤꯡꯅꯁꯨ ꯁꯤꯟꯅꯔꯛꯑꯕ ꯃꯌꯥꯝꯁꯤꯗꯤ ꯑꯩꯈꯣꯏꯁꯨ ꯁꯤ ꯐꯥꯎꯗꯦ ꯁꯤ ꯁꯤꯗꯤ ꯑꯗꯨꯝ ꯇꯧꯕꯁꯨ ꯐꯩꯌꯦꯅ ꯈꯜꯂꯤꯗ ꯍꯥꯏꯕꯗꯤ ꯍꯤꯗꯥꯛꯇ ꯀꯩꯗ ꯑꯗꯨꯝ ꯑꯩꯈꯣꯏ ꯆꯥꯗꯅ ꯊꯛꯇꯅ ꯇꯧꯗ꯭ꯔꯒꯁꯨ
ꯑ ꯃꯥꯅꯦ ꯃꯥꯅꯦ ꯑꯗꯨ ꯑꯣꯏꯔꯁꯨ ꯑꯩꯒꯤ ꯋꯥꯈꯜꯗꯗꯤ ꯍꯧꯖꯤꯛꯁꯤꯅ ꯑꯃꯨꯛ ꯑꯩꯈꯣꯏꯒꯤ ꯅꯨꯡꯁꯤꯠ ꯁꯦꯡꯉꯛꯇꯕ ꯃꯌꯥꯝ ꯑꯃ ꯌꯥꯎꯔꯛꯄꯁꯤꯅ ꯃꯔꯝ ꯑꯣꯏꯔꯒꯅꯦ ꯑꯩꯈꯣꯏꯒꯤ ꯃꯅꯥ ꯃꯁꯤꯡꯗ ꯃꯍꯤꯛ ꯃꯇꯥꯏ ꯌꯥꯝꯅ ꯗꯤ ꯂꯩꯔꯕꯅꯦ ꯍꯥꯏꯕꯗꯤ ꯍꯦꯟꯅ ꯄꯛꯁꯜꯂꯕꯅꯦꯕ ꯊꯥꯏꯅꯒꯗꯤ ꯃꯥꯟꯅꯗ꯭ꯔꯦ ꯑꯗꯣ ꯑꯗꯣ ꯍꯥꯏꯅꯩꯗꯅ ꯊꯥꯏꯅꯗꯤ ꯑ ꯃꯤ ꯑꯃ ꯃꯩ ꯆꯥꯛꯑꯒ ꯈꯤꯇꯪ ꯃꯩ ꯑꯃ ꯈꯤꯇꯪ ꯑꯃ ꯆꯥꯈꯤꯕꯗ ꯂꯐꯨ ꯂꯐꯨꯗꯣ ꯂꯐꯨ ꯃꯊꯛꯇꯒ ꯍꯤꯞꯍꯟꯗ꯭ꯔꯥ ꯑꯗꯣ ꯍꯧꯖꯤꯛꯀꯥꯟꯗꯤ ꯑꯗꯨꯃꯥꯏꯅꯒ ꯂꯐꯨꯒꯤ ꯃꯊꯛꯇꯒ ꯍꯞꯍꯜꯂꯨꯔꯗꯤ ꯃꯍꯤꯛ ꯃꯇꯥꯏ ꯆꯪꯗꯅ ꯁꯤ ꯁꯤꯔꯣꯏꯗ꯭ꯔꯣ ꯑꯗꯨꯗꯨꯀꯣ ꯑꯗꯣ ꯈꯪꯗꯦꯗ ꯍꯧꯖꯤꯛꯀꯥꯟꯁꯦ ꯃꯍꯤꯛ ꯃꯇꯥꯏꯁꯤꯡꯁꯤꯅꯁꯨ ꯍꯦꯟꯅ ꯀꯟꯈꯠꯂꯛꯄꯅꯤꯅ ꯑꯃꯨꯛ ꯊꯥꯏꯅꯒꯤ ꯊꯥꯏꯅꯒꯤ ꯃꯅꯥ ꯃꯁꯤꯡ ꯀꯩꯀꯥꯁꯤꯗ ꯑꯃꯨꯛ ꯀꯥ ꯍꯦꯟꯅ ꯑꯃꯨꯛ ꯇꯧꯔꯨꯕꯁꯨ ꯁꯤꯖꯤꯟꯅꯔꯨꯕꯁꯨ ꯑꯃꯨꯛꯁꯨ ꯀꯤꯖꯩꯗꯣ ꯑꯗꯣ ꯈꯪꯗꯦ ꯑꯗꯣ ꯍꯧꯖꯤꯛꯀꯥꯟꯗꯤ ꯑꯗꯨꯒꯨꯝꯕ ꯊꯥꯏꯅꯒꯤ ꯃꯅꯥ ꯃꯁꯤꯡꯒꯨꯝꯕ ꯁꯤꯖꯤꯟꯅꯩ ꯍꯥꯏꯔꯁꯨ ꯃꯥꯒꯤ ꯄꯥꯂꯛ ꯀꯛꯄꯗꯨꯗꯤ ꯇꯞꯅ ꯄꯥꯜꯂꯛꯏꯗꯣ ꯍꯥꯏꯗꯤ ꯍꯤꯗꯥꯛ ꯑꯃ ꯒꯨꯂꯤ ꯑꯃ ꯆꯥꯥꯁꯟꯈꯤꯕꯗꯨꯅ ꯍꯧꯖꯤꯛꯇꯣ ꯍꯦꯛ ꯆꯥꯥꯁꯟꯈꯤꯕꯒ ꯉꯥꯏꯍꯥꯛ ꯂꯩꯔꯒ ꯐꯛ ꯑꯃ ꯐꯔꯛꯀꯅꯤꯀꯣ ꯑꯗꯨꯕꯨꯗꯤ ꯑꯗꯣ ꯊꯥꯏꯅꯒꯤ ꯍꯤꯗꯥꯛꯀꯨꯝꯕꯁꯤꯅ ꯆꯥꯔ ꯆꯥꯔꯒ ꯅꯨꯡꯇꯤꯒꯤ ꯈꯔ ꯈꯔ ꯆꯥꯔꯒ ꯇꯞꯅ ꯇꯞꯅ ꯐꯔꯛꯇꯣꯏꯅꯤꯗꯣ ꯑꯗꯨꯗ ꯃꯇꯝꯗꯤ ꯆꯪꯖꯕꯀꯣ ꯀꯣ ꯁꯤꯁꯤꯅꯗꯤ ꯑꯃꯨꯛ
ꯃꯥꯅꯤ ꯃꯥꯅꯤ ꯃꯇꯝꯗꯤ ꯌꯥꯝ ꯆꯪꯏꯤ ꯄꯣꯠꯅꯤꯗ ꯑꯩꯈꯣꯏ ꯈꯨꯗꯛꯇ ꯍꯦꯛꯇ ꯐꯒꯗꯕꯗꯨ ꯅꯨꯃꯤꯠ ꯅꯤꯅꯤ ꯍꯨꯝꯅꯤ ꯃꯔꯤꯅꯤ ꯃꯉꯥꯅꯤ ꯆꯪꯉꯛꯀꯗꯣꯏꯅꯤ ꯑꯗꯨꯅꯁꯨꯅꯤ ꯍꯧꯖꯤꯛ ꯑꯩꯈꯣꯏꯅ ꯍꯥꯏꯗꯤ ꯍꯤꯗꯥꯛꯇ ꯀꯩꯗ ꯍꯣꯏ ꯍꯤꯗꯥꯛ ꯑꯅꯧ ꯑꯧꯕ ꯃꯌꯥꯝ ꯊꯣꯛꯂꯛꯏꯁꯤꯁꯨ ꯑꯁꯤꯒꯤꯒꯤ ꯃꯔꯝꯗꯒꯤꯕꯨꯅꯦ ꯃꯥꯅꯤ ꯅꯪꯅ ꯍꯥꯏꯕꯗꯨꯣ ꯌꯥꯝ ꯆꯨꯝꯃꯦ ꯍꯧꯖꯤꯛꯀꯤ ꯑꯣꯏꯔꯛꯏꯕ ꯐꯤꯕꯝ ꯍꯥꯏꯕꯗꯤ ꯇꯤꯟ ꯀꯥꯡ ꯌꯥꯝꯈꯠꯂꯛꯄ ꯑꯗꯩꯗꯤ ꯑꯁꯥꯕ ꯑꯏꯪꯕ ꯑꯣꯟꯈꯠꯂꯛꯄꯁꯤꯅꯁꯨ ꯍꯥꯟꯅ ꯃꯃꯥꯡꯉꯩꯗꯗꯤ ꯍꯥꯏꯕꯗꯤ ꯅꯨꯡꯁꯤꯠ ꯅꯨꯡꯁꯥ ꯌꯥꯝ ꯐꯔꯝꯕꯅꯤꯅ ꯍꯧꯔꯛꯄ ꯄꯥꯝꯕꯤ ꯑꯗꯒꯤꯗꯤ ꯄꯥꯝꯕꯤ ꯆꯤꯡꯂꯤ ꯑꯗꯒꯤꯗꯤ ꯃꯌꯥꯝꯁꯤ ꯐꯅ ꯐꯅ ꯂꯣꯏ ꯍꯧꯋꯤꯗꯣ ꯑꯐꯕ ꯑꯗꯒꯤꯗꯤ ꯃꯍꯩ ꯃꯔꯣꯡꯁꯨ ꯌꯥꯝ ꯐꯕ ꯃꯌꯥꯝ ꯍꯧꯋꯤ ꯑꯗꯣ ꯍꯧꯖꯤꯛꯇꯤ ꯍꯧꯔꯛꯏꯕꯁꯤ ꯍꯤꯗꯥꯛ ꯆꯥꯏꯕ ꯈꯣꯠꯄ ꯃꯌꯥꯝꯁꯨ ꯌꯥꯎꯁꯜꯂꯛꯄꯁꯤꯅꯁꯨ ꯀꯔꯝꯕꯅ ꯑꯐꯕꯅꯣ ꯍꯥꯏꯕꯁꯤ ꯈꯪꯕ ꯉꯝꯗ꯭ꯔꯦ ꯍꯣꯏ ꯌꯨꯝꯗ ꯀꯩꯗ ꯄꯥꯟꯕ ꯇꯨꯜꯁꯤ ꯅꯣꯡꯃꯪꯈꯥ ꯑꯁꯤ ꯐꯥꯎꯕꯗꯤ ꯑꯩꯈꯣꯏ ꯍꯥꯏꯕꯗꯤ ꯌꯨꯝꯗꯗꯤ ꯍꯤꯗꯥꯛ ꯀꯩꯀꯥ ꯆꯥꯏꯗꯕꯅꯤꯅ ꯁꯤꯗꯤ ꯑꯗꯨꯝ ꯐꯩꯌꯦꯅ ꯈꯜꯂꯤ ꯑꯗꯨꯗꯨꯅ ꯌꯨꯝꯗ ꯍꯧꯕ ꯀꯩꯗꯒꯤ ꯁꯦꯝꯃꯒ ꯊꯛꯆꯕ ꯏꯁꯥꯅ ꯊꯛꯆꯕꯁꯤꯕꯨꯗꯤ ꯌꯥꯝꯅ ꯐꯩ ꯑꯗꯨꯕꯨ ꯍꯣꯏ ꯍꯧꯖꯤꯛꯀꯤ ꯃꯇꯝꯁꯤꯗꯗꯤ ꯊꯣꯛꯂꯛꯏꯕ ꯃꯈꯜ ꯃꯈ ꯃꯈꯜꯒꯤ ꯑꯅꯥꯕꯁꯤ ꯑꯩꯈꯣꯏꯅ ꯍꯥꯏꯕꯗꯤ ꯗꯣꯛꯇꯔ ꯑꯗꯒꯤꯗꯤ ꯂꯥꯏꯌꯦꯡꯒꯗꯕ ꯃꯇꯝꯗ ꯂꯥꯏꯌꯦꯡꯍꯧꯗ꯭ꯔꯒꯗꯤ ꯑꯁꯤꯁꯤꯅꯁꯨ ꯍꯦꯟꯅ ꯁꯣꯛꯆꯟꯕꯅꯤꯅ ꯇꯁꯦꯡꯅ ꯍꯣꯏ ꯑꯩꯈꯣꯏ ꯁꯤ ꯊꯥꯏꯅꯒꯤ ꯍꯤꯗꯥꯛ ꯃꯌꯥꯝꯁꯤꯗ ꯁꯤꯗ ꯂꯣꯏꯅꯃꯛ ꯎꯡꯉꯒ ꯁꯤꯗ ꯂꯣꯏꯅꯃꯛ ꯍꯥꯏꯕꯗꯤ ꯀꯔꯤ ꯍꯥꯏꯅꯤ ꯁꯤ ꯈꯛꯇꯗꯃꯛ ꯁꯤ ꯈꯛꯇꯅ ꯄꯥꯝꯕꯩꯅꯤ ꯍꯥꯏꯔꯒ ꯂꯩꯈ꯭ꯔꯒꯗꯤ ꯑꯩꯈꯣꯏꯗꯁꯨ ꯑꯀꯥꯏꯕꯁꯨ ꯂꯥꯛꯇꯣꯔꯤ ꯄꯣꯠꯅꯤꯗ ꯑꯩꯈꯣꯏ ꯆꯥꯎꯈꯠꯂꯛꯄꯩ ꯃꯇꯨꯡ ꯏꯟꯅ ꯑꯩꯈꯣꯏꯁꯨ ꯈꯔ ꯈꯔ ꯃꯇꯝꯒ ꯑꯑꯣꯟꯕꯁꯤꯗ ꯆꯠꯃꯤꯟꯅꯕ ꯍꯥꯏꯁꯨ ꯆꯨꯝꯒꯅꯤ ꯑꯗꯨꯗꯨꯅ ꯑꯩꯈꯣꯏꯁꯤ ꯑꯅꯤꯃꯛꯁꯤ ꯍꯥꯏꯕꯗꯤ ꯆꯥꯡ ꯆꯞ ꯃꯥꯟꯅꯅ ꯑꯗꯨꯝ ꯆꯠꯃꯤꯟꯅꯕ ꯇꯥꯕꯅꯤꯗ ꯇꯉꯥꯏ ꯐꯗꯕ ꯃꯇꯝꯗꯗꯤ ꯑꯩꯈꯣꯏ ꯌꯨꯝꯒꯤ ꯀꯩꯒꯤ ꯁꯤꯁꯤꯅ ꯐꯕꯁꯨ ꯑꯩꯈꯣꯏꯗꯁꯨ ꯉꯝꯃꯛꯑꯣꯏꯗꯅ ꯍꯥꯏꯕꯗꯤ ꯗꯣꯛꯇꯔꯒꯤ ꯍꯤꯗꯥꯛ ꯃꯥꯅ ꯊꯥꯔꯛꯀꯗꯕ ꯆꯥꯡ ꯑꯗꯩꯗꯤ ꯃꯇꯝ ꯆꯥꯒꯗꯕ ꯆꯥꯡꯗ ꯆꯥꯍꯧꯗꯕ ꯑꯁꯤꯅ ꯑꯩꯈꯣꯏꯒꯤ ꯇꯨꯡꯒꯤ ꯍꯛꯆꯥꯡꯒꯤ ꯐꯤꯕꯝ ꯑꯗꯒꯤꯗꯤ ꯂꯥꯛꯀꯗꯕ ꯃꯇꯝꯗꯁꯨ ꯍꯦꯟꯅ ꯀꯥꯏꯔꯛꯀꯗꯣꯏꯅꯤ ꯑꯩꯈꯣꯏꯅ ꯁꯤꯗ ꯌꯨꯝꯗ ꯁꯥꯖꯔꯤꯅꯤ ꯍꯥꯏꯗꯅ ꯏꯄꯥ ꯏꯄꯨꯅ ꯊꯝꯃꯝꯕꯅꯤ ꯍꯥꯏꯗꯅ ꯁꯤꯗ ꯑꯗꯨꯝ ꯇꯧꯔꯒ ꯂꯩꯔꯒꯗꯤ ꯍꯥꯏꯗꯤ ꯑꯩꯈꯣꯏꯒꯤ ꯅꯥꯕꯒꯤ ꯆꯥꯡ ꯍꯦꯟꯒꯠꯂꯛꯄ ꯑꯗꯩꯗꯤ ꯃꯇꯝ ꯍꯦꯟꯗꯣꯛꯈꯤꯕꯒꯨꯝꯕ ꯆꯥꯒꯗꯕ ꯃꯇꯝꯗ ꯆꯥꯍꯧꯗꯕꯒꯤ ꯍꯦꯟꯅ ꯁꯣꯛꯂꯛꯄꯁꯨ ꯌꯥꯔꯤꯕꯣꯠꯅꯤ ꯑꯗꯨꯗꯨꯅ ꯑꯩꯈꯣꯏꯁꯤ ꯍꯥꯏꯕꯗꯤ ꯃꯇꯝ ꯈꯪꯅ ꯆꯥꯡ ꯈꯪꯅ ꯍꯥꯏꯕꯗꯤ ꯌꯦꯡꯊꯣꯛꯍꯧꯕ ꯋꯥ ꯑꯁꯤꯅꯁꯨ ꯐꯔꯤꯅꯤ
ꯃꯥꯅꯦ ꯃꯥꯅꯦ ꯑꯗꯣ ꯍꯧꯖꯤꯛꯀꯥꯟꯁꯦ ꯑꯣꯄꯔꯦꯁꯟ ꯇꯧꯕ ꯈꯣꯠꯄ ꯀꯩꯀꯥ ꯇꯧꯔꯛꯄꯁꯤꯗꯕꯨ ꯀꯅꯥꯅ ꯍꯧꯖꯤꯛꯀꯥꯟꯒꯤ ꯍꯧꯖꯤꯛ ꯍꯧꯖꯤꯛꯀꯥꯟꯒꯤ ꯍꯤꯗꯥꯛꯁꯤꯅꯕꯨꯗꯤ ꯐꯔꯕꯅꯦ ꯑꯃꯨꯛꯁꯨ ꯃꯔꯝꯗꯤ ꯊꯥꯏꯅꯒꯤ ꯍꯤꯗꯥꯛ ꯊꯥꯏꯅꯒꯤ ꯑꯩꯈꯣꯏꯒꯤ ꯏꯄꯥ ꯏꯄꯨꯅ ꯊꯝꯕꯤꯔꯝꯕ ꯍꯤꯗꯥꯛ ꯀꯩ ꯀꯔꯥ ꯃꯌꯥꯝꯁꯦ ꯁꯤꯅ ꯇꯧꯕꯗ ꯍ ꯀꯅꯥꯅ ꯈꯪꯉꯤ ꯑꯩꯈꯣꯏꯒꯤ ꯃꯍꯤꯛ ꯃꯇꯥꯏ ꯆꯪꯗꯅ ꯑꯣꯄꯔꯦꯁꯟ ꯇꯧꯕꯗ ꯀꯩꯗ ꯁꯤꯖꯤꯟꯅꯕꯗ ꯀꯩꯅꯣ ꯇꯧ ꯃꯍꯤꯛ ꯃꯇꯥꯏ ꯆꯪꯉꯛꯇꯅ ꯈꯣꯠꯇꯅ ꯍꯦꯟꯅ ꯂꯥꯏꯖꯧꯔꯒ ꯂꯩꯗꯣꯏꯅꯤ ꯃꯌꯥꯝ ꯑꯃ ꯑꯗꯣ ꯈꯪꯗ꯭ꯔꯗ ꯍꯧꯖꯤꯛꯀꯥꯟꯁꯦ ꯀꯔꯝꯕꯅ ꯐꯗꯣꯏꯅꯣ ꯀꯔꯝꯕꯅ ꯐꯔꯣꯏꯗꯣꯏꯅ ꯑꯅꯤꯃꯛꯀꯤ ꯑꯐꯕ ꯐꯠꯇꯕ ꯃꯥꯏ ꯃꯥꯥꯏꯒꯤ ꯃꯥꯏꯀꯩ ꯑꯃꯃꯝꯗꯤ ꯂꯣꯏ ꯂꯩꯖꯔꯤꯅꯦ ꯑꯗꯣ ꯈꯪꯗꯦ ꯍꯧꯖꯤꯛ ꯍꯧꯖꯤꯛꯀꯥꯟꯁꯦ ꯑꯗꯨꯝ ꯑꯅꯤꯃꯛꯁꯦ ꯁꯤꯖꯤꯟꯅꯔꯒ ꯈꯔ ꯈꯔ ꯌꯦꯟꯅꯔꯒ ꯁꯤꯖꯤꯟꯅꯒꯗꯕ ꯍꯥꯏꯌ ꯑꯗꯨꯝ ꯑꯗꯨꯝ ꯑꯗꯨꯃꯥꯏꯅ ꯍꯥꯏ ꯑꯗꯨꯃꯥꯏꯅꯗ꯭ꯔꯗꯤ ꯎꯄꯥꯏ ꯂꯩꯇ꯭ꯔꯦꯅꯦ ꯍꯧꯖꯤꯛ ꯀꯖꯦ
ꯍꯩꯅ ꯁꯤꯡꯅ ꯇꯧꯕꯅ ꯁꯤꯅ ꯏꯆꯨꯝ ꯆꯨꯝꯗꯣꯏꯅꯤ ꯑꯗꯣ ꯑꯩꯗꯣ ꯁꯤꯗ ꯏꯃꯥꯟꯅꯕꯤ ꯑꯃꯒꯤꯗꯣ ꯆꯠꯀꯗꯕꯅꯤ ꯑꯩ ꯐꯣꯟꯁꯦ ꯑꯗꯨ ꯊꯝꯃꯒꯦꯀꯣ ꯑꯃꯨꯛꯀ ꯑꯃꯨꯛ ꯋꯥꯔꯤ ꯁꯅꯁꯦ
ꯍ ꯍꯣꯏ ꯀꯥꯏꯅꯔꯁꯤꯀꯣ